ꯇꯥꯕ꯭ꯔ?
ꯍꯥꯏ ꯇꯥꯏ
ꯑ ꯇꯥꯏꯌꯦ
ꯀꯌꯥꯝ ꯀꯨꯏꯔꯕ ꯈꯣꯠꯄ
ꯀꯨꯏꯗꯔꯤꯗꯥꯏ
ꯎꯝ
ꯉꯁꯤ ꯊꯕꯛ ꯂꯩꯕ꯭ꯔ‌ꯣ ꯏꯌꯥꯝꯕ
ꯆꯤꯡꯉ ꯐꯣꯟ ꯑꯗꯨꯨꯝ ꯌꯦꯡꯉ ꯂꯩꯔꯝ
ꯎꯝ
ꯎꯝ ꯎꯝ ꯐ‌ꯣꯟ ꯌꯦꯡꯕꯗꯅ ꯄꯨꯡ ꯕꯥꯔꯣ ꯑꯃ ꯇꯥꯔ‌ꯦ
ꯑꯣ
ꯑꯗꯨ ꯃꯤꯠꯁꯤꯡꯉ‌ꯦꯕ ꯍꯧꯖꯤꯛ ꯑꯃꯨꯛ ꯄꯨꯡ ꯑꯍꯨꯝ ꯑꯃ ꯀꯩꯅ‌ꯣ ꯑꯗꯥꯏꯗ ꯃꯔꯤ ꯑꯗꯥꯏꯗ
ꯏꯌꯥꯝꯕꯗꯤ ꯍꯣꯔꯦꯟ ꯀꯩ ꯀꯩ ꯆꯥꯒꯦꯅ ꯈꯜꯂꯤꯒꯦ
ꯍ‌ꯣꯏꯔꯦꯟꯒꯤꯁ‌ꯦ ꯈꯪꯗ꯭ꯔꯦ ꯒ꯭ꯌꯥꯟ ꯇꯥꯗ꯭ꯔꯤ ꯃꯔꯛꯇ ꯅꯪꯅꯃꯨꯛ ꯉꯥꯡ ꯑꯩꯅ ꯃꯨꯛ‌ ꯉꯥꯡ ꯁꯨꯝ ꯇꯧꯁ‌ꯦ
ꯎꯝ ꯌꯥꯏ ꯏꯌꯥꯝꯕ ꯑꯗꯨꯝ ꯃꯁꯤꯡ ꯊꯤꯔꯁꯨ ꯌꯥꯏ ꯃꯁꯤꯡ ꯑꯣꯏꯅ ꯊꯤꯔꯛꯑꯒꯦ ꯑꯩꯅꯃꯨꯛ ꯊꯤ ꯏꯌꯥꯝꯕꯅ ꯃꯨꯛ ꯊꯤ ꯇꯧꯕ
ꯍ‌ꯣꯏꯅ‌ꯦ
ꯑꯃ ꯑꯅꯤ ꯑꯍꯨꯝ ꯃꫪꯤ ꯃꯉꯥ ꯇꯔꯨꯛ ꯇꯔꯦꯠ ꯄꯥꯟ ꯃꯄꯟ ꯇꯔꯥ ꯇꯥꯕꯔ‌ꯣ ꯏꯌꯥꯝꯕ
ꯇꯥꯏ ꯇꯥꯏ
ꯏꯌꯥꯝꯕꯅ ꯑꯃꯨꯛ ꯃꯈꯥ ꯇꯥꯔ‌ꯣ ꯀꯨꯟꯃꯨꯛ ꯃꯨꯛ ꯊꯤꯗ‌ꯣꯏꯅꯤ ꯌ‌ꯦꯡꯉ‌ꯣ ꯀꯨꯟꯊ꯭ꯔꯥ ꯊꯤꯗ‌ꯣꯏꯁ‌ꯦ ꯏꯌꯥꯝꯕꯅ ꯅꯤꯐꯨ ꯊꯤꯕ ꯇꯧꯏ
ꯋꯥꯅꯕꯅꯤ ꯏꯕꯨꯡꯉ‌ꯣ ꯃꯛꯇ ꯑꯗꯨꯝ ꯇꯥꯕ꯭ꯔꯣ ꯈꯣꯠꯄ꯭ꯔꯣ ꯑꯗꯨꯅ ꯑꯗꯨꯃꯥꯏ ꯁꯨꯝ ꯍꯥꯏꯔꯒ ꯑꯗꯨꯝ ꯌꯥ ꯄꯣꯅꯤ
ꯌꯥꯏ
ꯍꯥꯏꯣ ꯑꯌꯨꯛꯇꯤ‌ ꯂꯥꯏꯔꯤꯛ ꯄꯥꯗꯦ
ꯑꯌꯨꯛ
ꯎꯝ
ꯑꯌꯨꯛꯇꯗꯤ ꯄꯥꯗꯦ ꯑꯗꯨꯝ ꯀꯩꯅꯣꯒꯨꯝꯕ ꯂꯩꯔꯗꯤ ꯑꯗꯨꯝ ꯄꯥꯏ ꯍꯣꯏꯔ‌ꯦꯟ ꯍꯪꯕ ꯈꯣꯠꯄꯒꯨꯝꯕ ꯂꯩꯅꯤ ꯍꯥꯏꯔꯗꯤ
ꯎꯝ ꯄꯨꯡ ꯀꯌꯥꯗꯅ‌ꯣ ꯅꯪ ꯀꯩꯅꯣꯝ ꯆꯠꯂꯦ ꯍꯥꯏꯁ‌ꯦ
ꯄꯨꯡ ꯅꯤꯄꯥꯟꯗ
ꯎꯝ
ꯇꯥꯕꯔ ꯏꯌꯥꯝꯕ
ꯑꯜꯂ ꯃꯗ ꯐꯣꯟ ꯇꯧꯝ ꯔ ꯅꯅꯉꯗ
ꯍꯧꯖꯤꯛꯂꯣ
ꯑꯣ
ꯇꯧꯔꯛꯇꯦ ꯏꯌꯥꯝꯕ ꯍꫭꯏ ꯍꯩꯅꯧ ꯑꯗꯨꯝ ꯄꯥꯟꯕ
ꯐꯜꯂꯤꯗ ꯄꯩ ꯀ ꯄꯥꯝꯕꯤ ꯑꯅꯦꯝꯕ ꯅꯦꯝꯕꯗꯤ
ꯇꯦꯟ ꯆꯥꯔ ꯆꯥꯗꯕ
ꯆꯥꯗꯅ ꯅꯪꯒꯤ ꯑꯦꯝ ꯑꯅꯦꯝꯕꯥꯗ ꯑꯆꯧ ꯑꯆꯧꯕ ꯄꯥꯟꯕꯤꯗꯣ
ꯂꯧꯎꯗꯤ ꯄꯥꯝꯕꯤ ꯑꯝꯗ ꯌꯥꯝ ꯄꯥꯥꯟꯝꯗꯦ ꯇꯔꯥ ꯀꯨꯟ ꯀꯦꯌꯥꯔꯦꯠ ꯁꯨꯒ꯭ꯔꯦ ꯏꯕꯥꯅꯤꯖꯦ
ꯎꯝ ꯁꯤꯒ ꯏꯌꯥꯝꯕꯩ ꯃꯔꯤꯔꯛ ꯁꯨꯗꫭꯏꯔꯝꯒꯅꯤ ꯅꯥ ꯅꯠꯇꯦ ꯑꯍꯨꯝꯔꯛ ꯁꯨꯗꫭꯏ ꯔꯝꯒꯅꯤ
ꯎꯝ ꯅꯪ ꯅꯪꯒꯤꯅ ꯀꯌꯥꯔꯛ ꯁꯨꯕ
ꯑꯩꯅ ꯑꯅꯤꯔꯛ ꯁꯨꯗꯥ ꯉꯥꯏꯔꯤ
ꯑꯅꯤꯗ
ꯎꯝ
ꯑꯅ ꯍꯥꯟꯅꯗꯤ ꯍꯒ ꯂꯩꯇꯦ ꯍꯥꯟꯅ ꯍꯥꯟꯅꯁꯨ ꯁꯥꯟꯅꯈꯤꯕꯒ ꯍꯥꯟꯅꯁꯨ ꯁꯥꯟꯅꯈꯤꯕꯒꯨꯝ ꯇꯧꯗꯣꯏꯅꯦ
ꯑ ꯍꯥꯟꯅ ꯑꯅꯤꯔ ꯑꯃꯅ ꯁꯥꯟꯅ ꯀꯥꯎꯔꯤ
ꯍꯥꯟꯅ ꯑꯃꯃꯝ ꯑꯣꯏꯔꯝꯒꯅꯤ
ꯑꯣ ꯏꯌꯥꯝꯕꯥ ꯌꯨꯝ ꯄꯥꯜꯂꯣ ꯀꯩ ꯍꯣꯠꯅꯕꯤꯔꯤꯒꯦ
ꯀ ꯄꯨꯋꯥꯔꯤꯅꯅꯤꯒꯩ ꯇꯧ
ꯎꯝ ꯑꯝ
ꯑ
ꯏꯗꯔ ꯅꯤꯄꯜ ꯑꯗꯨꯅꯈꯣꯏ ꯊ ꯄꯟꯁꯝꯃꯉꯥ ꯍꯖꯔꯣ ꯏꯐ ꯏꯐꯐꯣꯏ ꯑꫭ
ꯑꯩ ꯌꯨꯕꯤ ꯁꯥꯕꯗ ꯃꯥ ꯃꯥꯁꯨ ꯑꯗꯨꯝ ꯀꯩꯅꯣ ꯇꯧꯕꯔꯣ ꯃꯉ ꯀꯌꯥꯔꯛ ꯁꯨꯔꯤꯁꯅꯣꯃ
ꯀꯔꯝꯕꯥꯅꫭ ꯌꯥꯝ
ꯃꯁꯨꯒ
ꯉꯁꯤꯒꯤ
ꯅꯪ ꯁꯥꯟꯗ꯭ꯔꯤꯕꯣ ꯀꯩꯅꯣꯕ
ꯀꯥꯅꯥ
ꯑꯩꯈꯣꯏꯁꯤ ꯁꯃꯛꯄ ꯏꯁꯩꯃꯛꯄꯨꯗꯨꯒ
ꯑ
ꯃꯥꯒꯗꯤ ꯂꯣꯏꯈ꯭ꯔꯕ
ꯎꯝ ꯂꯣꯏꯗ꯭ꯔꯤ ꯑꯃꯈ
ꯍꯣꯏ ꯎꯝ
ꯃꯥ ꯉꯁꯤ ꯂꯣꯏꯁꯤꯟꯁꯤꯒ ꯍꯥꯏꯔꯛꯄꯅꯦ ꯑꯩꯈꯣꯏꯗ
ꯃ ꯃꯕꯈꯨ ꯃꯔꯔꯝꯕꯅꯤꯌꯦ ꯎ ꯃꯥꯒꯗꯤ ꯀꯃꯥꯏꯅ ꯁꯥꯟꯅꯔꯦ ꯑꯃꯅꯤ ꯑꯃꯅꯤ ꯃꯁꯤꯡ ꯊꯤꯅꯔꯦ
ꯑ ꯑꯗꯨꯝ ꯃꯁꯤꯡ ꯊꯤꯅꯩ ꯑꯝꯕ
ꯑꯃꯁꯨꯇꯤꯕꯤ ꯅꯪꯁꯨꯇꯕꯦ
ꯎꯝ ꯇꯧꯋꯦ
ꯁꯤ ꯁꯠꯀꯕ
ꯍꯥꯥ
ꯏꯁꯩꯒꯤ ꯏꯁꯩ ꯑꯃ ꯑꯃꯃꯝ ꯁꯕꯨꯗꯤ
ꯏꯟꯇ ꯇꯧꯗꯤ
ꯁꯥꯟꯅꯕꯅꯕ ꯌꯥꯕ ꯐꯣꯠꯅꯤꯗ ꯀꯔꯒ ꯎꯝ
ꯌꯥꯅ ꯄꯨꯨꯡ ꯀꯌꯥ ꯆ ꯍ ꯆ
ꯑꯝ ꯀꯔꯤꯅ
ꯌꯥꯕꯗꯤ ꯄꯨꯡ ꯀꯌꯥꯗ ꯆꯥꯛ ꯌꯦꯦꯛ ꯆꯥꯕꯤꯌꯦ ꯑꯌꯨꯛꯀꯤ
ꯌꯥꯀꯨꯝ ꯇꯔꯥ ꯇꯔꯥꯃꯥꯊꯣꯏ ꯁ꯭ꯋꯥꯏꯗ
ꯎꯝ ꯍ ꯃꯣꯏ ꯂꯝꯅ ꯑꯗꯨꯝ ꯂꯩꯕ ꯅꯨꯡꯉꯥꯏꯕ꯭ꯔꯣ
ꯍꯣꯏ ꯇꯥꯕ꯭ꯔꯣ
ꯇ
ꯑꯣ ꯇꯝꯃꯒꯦ ꯊꯝꯃꯒꯦ ꯊꯝꯃꯒꯦ ꯌꯦꯡꯉꯁꯨ
ꯑ ꯁꯨꯔꯤ ꯁꯨꯔꯝꯒꯤꯔꯗ ꯑꯣ ꯁꯨꯔꯃ ꯇꯧꯔꯒꯦ ꯑꯃ